ꯆꯨꯝꯃꯥꯕꯅꯦ ꯆꯨꯝꯃꯥꯕꯅꯦ ꯗꯥꯏꯔꯦꯛ ꯊꯤꯒꯠꯂꯥꯕꯅꯦ ꯑꯩꯅ ꯌꯦꯡꯉꯣ ꯅꯪꯁꯨ ꯊꯤꯔꯒ ꯆꯨꯝꯃꯥꯕꯅꯦ ꯕꯥ ꯑꯩꯗꯨ
ꯎꯕꯨꯗꯤ ꯍꯥꯏꯐꯦꯠ ꯑꯗꯨꯃꯥꯏꯅꯥꯒꯗꯤ ꯈꯟꯖꯤꯜꯂꯨꯗꯕ
ꯑꯥꯁ ꯑꯩꯗꯤ ꯐꯥꯖꯅ ꯊꯤꯒꯠꯂꯦ ꯌꯦꯡꯉꯝꯅꯤ ꯗꯤꯔꯥꯖꯇꯨ ꯁꯛꯇꯨ ꯌꯥꯝ ꯍꯥꯅꯨꯕ ꯃꯥꯜꯂꯤꯉꯣ
ꯑꯗꯨ ꯗꯤꯔꯥꯖꯇꯨ ꯂꯣꯏꯅꯥꯕꯗꯤ ꯅꯨꯡꯉꯥꯏꯔꯝꯗꯧ ꯃꯥꯜꯂꯦ
ꯑꯝ ꯑꯗꯨ ꯍꯥꯅꯨꯕꯗꯤ ꯃꯥꯜꯂꯦ ꯃꯥꯏ ꯃꯃꯥꯏꯗ ꯍꯅꯨ ꯁꯟꯕꯩ ꯇꯋꯄ ꯇꯧꯋꯦ
ꯐꯥꯖꯕ ꯃꯥꯜꯂꯦ ꯃꯥꯗꯣ
ꯈꯪꯗꯦ ꯀꯂꯥꯞ ꯁꯥꯡꯕꯒꯤ ꯇꯣꯛꯁꯤ ꯁꯣꯁꯦꯜ ꯃꯗꯤꯌꯥꯒꯤ ꯋꯥꯕꯨ ꯇꯧꯁꯤꯟꯅꯕ ꯉꯥꯛꯇꯅꯤ ꯊꯥꯖꯕ ꯉꯝꯗꯦ ꯋꯥꯔꯤ ꯑꯃꯥ ꯂꯩꯕꯅꯦ ꯋꯥꯔꯤ ꯃꯃꯤꯡꯗꯣ ꯀꯥꯎꯒ꯭ꯔꯦꯕꯀꯣ ꯍꯦꯔꯣꯁꯦ ꯃꯥꯥꯁꯦ ꯃꯆꯥ ꯅꯨꯄꯥ ꯑꯣꯏꯗꯣꯏꯅꯦꯕ ꯑꯗꯨꯒ ꯃꯥꯅ ꯍꯦꯔꯣꯏꯟꯅꯤꯁꯦ ꯊꯥꯏꯅꯗꯥꯒꯤ ꯄꯥꯝꯖꯔꯛꯄ ꯑꯣꯏꯗꯣꯏꯅꯦꯕ ꯏꯁ꯭ꯀꯨꯜ ꯀꯥꯏꯔꯤꯀꯥꯟꯗꯒꯤ ꯏꯂꯥꯚꯦꯟ ꯇꯨꯏꯋꯤꯞ ꯑꯈꯣꯏꯃꯥ ꯇꯥꯕꯅꯤ ꯋꯥꯔꯤ ꯅꯠꯇꯦ ꯃ ꯩꯔꯥꯕꯩ ꯋꯥꯔꯤ ꯅꯠꯇꯦꯃꯤ ꯅꯤꯡꯊꯧꯕꯗꯨꯔꯣ ꯑꯥ ꯅꯤꯡꯊꯧꯒꯤ ꯋꯥꯔꯤꯗꯨꯅꯦ ꯑꯩꯅ ꯂꯤꯔꯤꯁꯤ ꯅꯤꯛꯊꯧꯕ ꯍꯥꯕ꯭ꯔꯥ ꯀꯩꯅꯣꯝ ꯍꯥꯏꯕꯅꯦ ꯍꯦꯔꯣꯏꯟꯗꯤ ꯅꯤꯡꯊꯧ ꯀꯣꯅꯨꯡꯗꯨꯗ ꯀꯩꯅꯣ ꯇꯧꯕ ꯂꯥꯛꯄꯅꯦꯕ ꯃꯥꯒꯤ ꯂꯥꯏꯔꯤꯛ ꯃꯥꯒꯤ ꯇꯝꯕꯒꯤ ꯂꯥꯛꯄꯅꯦꯕ ꯋꯥꯔꯤꯕꯨꯗꯤ ꯅꯤꯡꯊꯧ ꯀꯧꯋꯦꯌꯦ ꯑꯈꯣꯏ ꯕꯥꯅ ꯑꯗꯨ ꯅꯨꯄꯥ ꯑꯃꯗꯤ ꯑꯗꯨꯝ ꯇꯥꯟꯅꯗꯣꯏꯅꯦ ꯃꯉꯣꯟꯗꯥ ꯇꯥꯟꯅꯔꯤꯕ ꯅꯨꯄꯥꯁꯦ ꯃꯉꯣꯟꯗ ꯀꯣꯏꯒꯦ ꯇꯥꯟꯅꯗꯣꯏꯅꯦꯕ ꯂꯥꯁꯇ ꯑꯗꯨ ꯍꯦꯔꯣꯗꯨꯒꯤ ꯃꯅꯥꯏ ꯑꯣꯏ ꯂꯩꯔꯝꯗꯣꯏꯅꯦꯕ ꯍꯦꯔꯣꯏꯟꯅꯤꯗꯨ ꯁꯦꯟꯅꯥꯕꯩ ꯊꯥꯗꯣꯛꯄ ꯃꯥꯁꯦ ꯀꯝ ꯂꯩꯇꯦ ꯄꯪꯖꯤꯟꯅꯕ ꯁꯥꯁꯤꯟꯅꯗꯣꯏꯅꯦꯕ ꯑꯗꯨꯒ ꯂꯥꯁꯇ ꯃꯥꯁꯦ ꯌꯥꯝ ꯁꯤꯡꯕ ꯑꯣꯏ ꯂꯩꯔꯝꯗꯣꯏꯅꯦ ꯈꯪꯕ꯭ꯔꯥ ꯃꯄꯥꯅ ꯑꯗꯨꯝ ꯊꯤꯊꯤ ꯐꯨꯗꯣꯏꯅꯦꯕ ꯑꯗꯨꯒ ꯃꯄꯥ ꯅꯨꯡꯁꯤꯕꯒꯤꯗꯃꯛ ꯑꯣꯏꯔꯝꯗꯣꯏꯅꯦꯕ ꯅꯤꯡꯊꯧꯁꯤꯅ ꯑꯗꯨꯏ ꯋꯥꯔꯤꯁꯨ ꯌꯥꯝ ꯅꯨꯡꯉꯥꯏꯕꯅꯤ ꯅꯤꯡꯊꯧ ꯀꯧꯕꯅꯦ ꯈꯪꯗꯦꯗ ꯋꯥꯔꯤ ꯃꯌꯥꯝꯁꯤ ꯌꯥꯝꯃꯟꯗꯥꯅ ꯀꯣꯛ ꯉꯥꯎꯔꯦ
ꯑꯩ ꯁꯤꯖꯥꯗ ꯉꯔꯥꯡꯗꯒꯤ ꯇꯥꯕꯗꯨ ꯉꯁꯥꯏ ꯑꯌꯨꯛ ꯂꯣꯏꯒ꯭ꯔꯦ
ꯑꯝ ꯃꯥ ꯀꯩ ꯋꯥꯔꯤꯅꯣ ꯑꯃꯥ ꯍꯦꯔꯣꯅꯤꯁꯦ ꯂꯥꯏꯖꯥꯁꯦ ꯂꯨꯍꯣꯡꯉꯥꯅꯦꯕ ꯀꯩꯅꯣꯗ ꯑꯥ ꯃꯥ ꯂꯨꯍꯣꯡꯕꯗꯣ ꯀꯅꯥꯗꯅꯣ ꯂꯤꯌꯣꯗꯔ ꯇꯣꯟ ꯀꯩꯅꯣꯗꯔꯥ ꯔꯣꯕꯥꯠꯇꯔ ꯔꯣꯕꯥꯠꯁꯤꯅ ꯑꯇꯣꯞꯄꯥ ꯅꯨꯄꯤ ꯐꯤꯁꯨꯕꯤ ꯃꯣꯏꯒꯤ ꯂꯩꯕꯤ ꯆꯥꯛꯊꯣꯛ ꯅꯨꯄꯤ ꯅꯨꯄꯤꯁꯦ ꯑꯣꯏꯅ ꯆꯥꯎꯊꯣꯛꯃꯦ ꯅꯠꯇꯦ ꯃꯌꯨꯝꯗ ꯊꯕꯛ ꯇꯧꯕꯩ ꯂꯩꯕ ꯅꯨꯄꯤꯁ ꯅꯨꯡꯁꯤꯅꯗꯣꯏꯅꯦꯕ ꯑꯗꯨꯒ ꯃꯩꯔꯥꯗꯨꯅꯗꯤ ꯅꯤꯡꯊꯧ ꯑꯣꯢꯗꯣꯢꯅꯦꯕ ꯑꯥ ꯅꯤꯡꯊꯧꯅ ꯂꯧꯕ ꯂꯥꯛꯄꯗꯨꯃꯌꯥꯝꯥꯕꯅ ꯇꯨꯃꯂ ꯇꯨꯃꯟ ꯇꯨꯃꯜꯅꯦ ꯑꯁ ꯑꯗꯨꯁꯨ ꯌꯥꯝ ꯅꯨꯡꯉꯥꯏꯕꯅꯦ ꯑꯗꯨꯗꯣ ꯍꯦꯃꯒꯦꯔꯥ ꯈꯪꯗꯦ ꯁꯤꯋꯥꯏꯁꯨ ꯅꯨꯡꯉꯥꯏꯔꯕꯅꯤ ꯃꯕꯦꯝꯅ ꯁꯤꯖꯧꯔꯕꯅꯤꯁꯦ ꯎꯝꯝ
ꯃꯕꯦꯝꯅ ꯁꯤꯖꯁꯦ ꯀꯩꯅꯣꯗꯨꯔꯣ ꯁꯤꯖ ꯁꯤꯕꯗꯨꯔꯣ
ꯎꯝ ꯈꯪꯗꯦ ꯑꯩꯁꯨꯨ ꯁꯤꯖ ꯁꯤꯕꯗꯨꯔꯣ ꯀꯩ ꯑꯣꯏꯔꯝꯒꯅꯤ
ꯁꯤꯖ ꯁꯤꯕ ꯑꯃꯗꯤ ꯇꯥꯈ꯭ꯔꯦ ꯍꯦꯔꯣꯏꯅꯤꯗꯣ ꯑ ꯂꯣꯛꯇꯥꯛꯇꯩꯒꯤ ꯑꯣꯏꯕꯗꯣ
ꯑꯗꯨꯑꯣꯏꯗꯤ ꯑꯣꯄꯔꯦꯁꯟ ꯂꯣꯛꯇꯥꯛ ꯅꯠꯇꯕ ꯇꯃꯜ ꯎꯝ ꯈꯪꯪꯗꯦ ꯋꯥꯔꯤꯌꯥꯝꯕꯟꯗꯅꯤ ꯌꯥꯟꯁꯤꯟꯅꯔꯦꯁꯨ ꯀꯣꯡ ꯉꯥꯎꯔ
ꯃꯣꯏꯔꯥꯡꯒꯤ ꯐꯤꯖꯤꯟꯒꯤ ꯇꯥꯗ꯭ꯔꯤꯗ ꯐꯤꯖꯤꯡꯒꯤꯗ ꯃꯆꯥꯗꯣ ꯁꯥꯕ ꯂꯣꯏꯔꯕꯣ
ꯃꯥꯅ ꯐꯤꯆꯤꯡꯒꯤ ꯂꯩ ꯃꯆꯥꯗꯨꯣ ꯁꯥꯕ ꯂꯣꯏꯔꯕꯣꯏ
ꯃꯥ ꯉꯍꯥꯛ ꯅꯍꯥꯟ ꯄꯨꯈꯤꯕꯗꯣ ꯎꯝ ꯀꯕꯣꯛꯇꯤ ꯍꯧꯔꯕ
ꯀꯕꯣꯛꯍꯣ ꯔꯔꯕꯣ ꯑꯦ ꯃꯥꯐꯤ ꯍꯧꯔꯤ
ꯎꯝ
ꯈ ꯅꯅꯨꯡꯉꯥꯏ ꯅꯅꯨꯡꯉꯥꯏꯝ ꯂꯩ ꯒꯤꯇꯥꯥꯟꯖꯂꯤ ꯅ ꯍꯥꯏꯕꯗꯣ ꯃꯤ ꯀꯨꯟꯊ꯭ꯔꯥ ꯐꯥꯎꯕ ꯋꯥꯔꯤ ꯁꯟꯅꯕ ꯂꯣꯏꯔꯒꯍꯥꯏꯔꯛꯑꯣ ꯅꯠꯇ꯭ꯔꯣ
ꯍꯣꯏ ꯃꯤꯅꯤꯠ ꯀꯩꯅꯣꯗꯣ ꯁꯨꯔꯀꯥꯟꯗ
ꯎꯝ
ꯃꯉꯥ ꯍꯪꯉꯛꯑꯝꯃꯕꯅꯦ ꯂꯣꯏꯔꯕ ꯑꯣꯏꯅ
ꯂꯣꯏ ꯀꯔꯦ ꯐꯔꯛ ꯑꯣꯏ
ꯂꯣꯏꯗꯦꯗ ꯁꯪꯅꯗ꯭ꯔꯤ ꯃꯥꯁꯨ ꯀꯣꯂꯦꯖ ꯑꯗꯨꯝ ꯆꯠꯄꯅꯤꯅ ꯍ ꯅ ꯃꯇꯝꯝ ꯏꯇꯦ ꯍꯥꯏꯒ
ꯎꯝ ꯅꯦꯁꯟꯁꯨ ꯉꯁꯤꯗꯤ ꯁꯟꯗꯦ ꯋꯥꯏꯔꯝꯅꯤꯗ ꯑꯁꯤꯗꯤ ꯂꯩꯔꯝꯒꯅꯤꯅꯦ ꯁꯟ ꯃꯥ ꯑꯃ ꯇꯧꯕ ꯌꯥꯅꯤ ꯎꯝ
ꯑꯗꯤ ꯇꯥꯟꯖꯂꯦ ꯅꯍꯥꯟ ꯍꯧꯕ ꯅꯨꯃꯤꯠꯀꯗꯤ ꯃꯣꯔꯣꯛ ꯁꯣꯏꯕꯗ ꯈꯨꯠꯀꯖꯤ ꯂꯤꯅꯤꯀꯣ ꯍꯣꯡꯉ ꯁꯅ ꯁꯅꯁꯕꯤꯗ
ꯎꯝ ꯑ ꯍ ꯇꯜꯂꯗꯤ ꯀꯃꯥꯏꯅ ꯄꯩꯁꯥ ꯐꯪꯅꯤ ꯂꯨꯄꯥ ꯂꯤꯁꯤꯡ ꯀꯨꯟꯗꯨꯅꯤ ꯌꯦꯪꯉꯣ ꯅꯪ ꯅꯥꯇꯣꯟ ꯁ꯭ꯇꯗꯤ ꯇꯧꯕꯗꯣ ꯀꯥꯟꯅꯗꯣꯏꯅꯤ
ꯏꯕꯦꯁꯇ ꯍꯗ ꯂꯩꯇꯥꯔꯦꯅꯤ
ꯑꯗꯨ ꯑꯣꯏꯔꯁꯨ ꯅꯪ ꯑꯇꯣꯞꯄ ꯑꯦꯛꯁꯇ꯭ꯔꯥꯒꯤꯗꯃꯛꯀꯤ ꯁꯤꯖꯤꯟꯅꯕꯗ ꯅꯪ ꯀꯥꯟꯅꯗꯣꯏꯗꯨꯗꯤ
ꯑꯗꯨꯗ ꯑꯗꯨ ꯇꯣꯉꯥꯟꯕ ꯃꯇꯝ ꯑꯃ ꯊꯥꯗꯔꯛꯇꯣꯏꯁꯤꯗꯤ
ꯁꯤꯕꯨ ꯀꯩꯅ ꯁꯤ ꯐꯤꯁꯥ ꯁꯥꯥꯁꯨ ꯁꯨꯝ ꯁꯥꯟꯅꯕꯅꯤ ꯄꯣꯊꯥ ꯄꯣꯊꯥꯅ
ꯌꯥꯝ ꯋꯥꯅꯅꯤꯀꯣ ꯉꯛꯁꯦ ꯁꯥꯟꯅꯔꯤꯁꯦ
ꯏꯕꯦꯇꯣꯟꯒꯤ ꯂꯤꯁꯤꯡ ꯑꯅꯤ ꯀꯔꯥ ꯂꯤꯁꯤꯡ ꯑꯅꯤ ꯆꯥꯝꯃꯉꯥ ꯍꯥꯏꯕ ꯅꯠꯇ꯭ꯔꯣ ꯑꯅꯤ ꯆꯥꯝꯃꯉꯥ ꯏꯕꯇꯜ ꯑꯅꯤ ꯆꯥꯝꯃꯉ ꯁꯏ ꯀꯃꯥꯏꯅ ꯇꯧꯔꯤꯅꯣ ꯕꯤꯇꯣꯟꯒꯤꯗꯨ ꯏ ꯇ ꯌꯥꯅꯤꯁꯤꯦꯋꯥ ꯁꯨꯔ ꯀꯃꯥꯏ ꯇ ꯅ ꯈꯣꯟꯗꯤ
ꯑꯝꯇ ꯍꯪꯁꯤꯔꯛꯣ ꯈꯪꯗꯦ ꯃꯅ ꯍꯣꯏ ꯑꯝꯇ ꯍꯪꯉꯣ ꯀꯃꯥꯏꯅ ꯇꯧꯔꯤꯅꯣꯝꯇ ꯍꯪꯉꯛ ꯃꯥꯅ ꯍꯦꯔꯣꯅ ꯌꯥꯡꯈꯩ ꯐꯪ ꯃꯥꯅ ꯀꯔꯤ ꯆꯃꯥ ꯈꯪꯗ
ꯃꯣꯏ ꯃꯃꯥꯡ ꯆꯍꯤꯗꯩ ꯇꯧꯔꯦ ꯍꯥꯏꯕꯅꯦꯍꯦ ꯀꯨꯏꯔꯦ ꯍꯥꯏꯕꯅꯤ
ꯎꯝ
ꯅꯅꯤꯕꯨꯇꯣ ꯅꯣꯏꯗꯤ ꯈꯪꯗꯦ ꯑꯇꯩꯗꯤ ꯀꯨꯏꯔꯦ ꯍꯥꯏꯕꯅꯦꯕ
ꯎ ꯅꯪꯁꯤꯤꯜ ꯌꯣꯁ ꯅꯗ꯭ꯔꯦꯕ
ꯆꯅꯤꯡꯗ
ꯑꯣ ꯍꯌꯥꯏ ꯍꯣꯏꯗꯤ ꯉꯔꯥꯡ ꯀꯣꯏꯕ ꯆꯠꯂꯨꯏꯦ ꯑꯗꯨꯒ ꯂꯤ ꯊꯣꯏ ꯊꯦꯡꯅꯩꯑ
ꯏꯔꯣꯏꯖꯕ ꯑꯃ ꯆꯠꯂꯣꯏꯔ
ꯑ ꯑꯗꯨꯗꯤ ꯊꯣꯏ ꯊꯃꯦ
ꯑꯗꯨꯕꯨ ꯋꯥꯏꯒꯤꯕꯨ ꯗ꯭ꯔꯔꯤꯁꯤꯅ ꯁꯨꯝ ꯂꯤꯕꯤꯔꯛꯆꯦ
ꯏꯊꯣꯏꯔꯣ
ꯎꯝ ꯁ ꯄꯤꯕꯤꯔꯛꯇꯦꯕꯣ ꯍꯟꯖꯤꯟ ꯍꯟꯖꯤꯟꯁꯨ ꯍꯥꯏꯁꯨ ꯄꯤꯕꯤꯔꯛꯇꯦꯕ
ꯐꯗꯦ ꯐꯥꯏꯗꯦꯅ
ꯑꯩꯈꯣꯏꯁꯦ ꯑꯩꯗꯤ ꯐꯌꯦꯡꯒ ꯑꯩ ꯐꯨꯔꯡꯒ ꯂꯩꯒ
ꯎꯝ ꯑꯗꯨꯏꯒꯤ ꯑꯦꯚꯦꯟꯆꯔꯗꯣ ꯆꯠꯅꯤꯡꯕ꯭ꯔꯣꯣꯏ ꯆꯠꯅꯤꯡꯉꯦ ꯍꯥꯏꯕ
ꯍꯤꯌꯥꯡ ꯊꯥꯡꯈꯤꯗꯔꯣ ꯊꯣꯏꯊꯣꯏ ꯑꯦꯗꯚꯦꯟꯆꯔꯗ ꯅꯠꯇ꯭ꯔꯣ
ꯍꯣꯏ
ꯄꯟꯆꯥꯌꯦꯠꯇꯕꯨ ꯏꯔꯣꯏꯖꯕ ꯑꯃ ꯂꯩꯕ꯭ꯔꯥ
ꯍꯣꯏꯣꯏ
ꯕꯨꯟ ꯃꯀꯣꯟ ꯂꯩꯕꯗꯣ ꯅꯠꯇ꯭ꯔꯣ ꯆꯠꯅꯤꯡꯉꯦ ꯂꯨꯄꯥ ꯆꯍꯨꯝ ꯆꯍꯨꯝ ꯍꯥꯏꯇꯥꯏꯅꯦ ꯃꯤ ꯑꯃꯒꯤ
ꯍꯣꯏ ꯑꯗꯨ ꯑꯗꯨ ꯑꯣꯏꯅ ꯑꯗꯨꯗꯣ ꯆꯠꯂꯨꯔꯁꯦ ꯀꯥꯡ ꯌꯧꯗ꯭ꯔꯤꯀꯥꯟꯗ ꯑꯗꯨꯗ ꯑꯦꯛꯖꯥꯝ ꯂꯩꯕ ꯆꯠꯁꯦ ꯁꯥꯏꯅꯩꯅꯦ ꯑꯗꯨ ꯑꯗꯨꯝꯐꯥꯎ ꯆꯠꯇ꯭ꯔꯦ ꯍꯥꯏꯕ ꯑꯩꯗꯤ ꯃꯤꯔꯗꯒ ꯆꯪꯉꯒ ꯃꯤꯔꯦꯗꯒ ꯆꯪꯉꯛꯒ ꯇꯧꯕꯗꯣ ꯄꯥꯝꯃꯦ ꯇ ꯄꯨꯊꯗ ꯅ ꯆꯂꯣ ꯆ ꯇ ꯆꯀꯗꯕ ꯑꯩ ꯆꯥꯝꯃꯟꯂꯕꯦꯜ ꯂꯣꯏꯔꯗꯤ ꯑꯩ ꯑꯦꯕ꯭ꯔꯤꯇꯥꯏꯝ ꯐ꯭ꯔꯤ ꯑꯗꯨꯒ ꯆꯠꯀꯗꯅꯤ ꯍꯌꯥꯏ ꯁꯪꯕ ꯁꯪꯗꯕꯗ ꯂꯩꯔꯅꯤ ꯍꯧꯖꯤꯛ ꯑꯗꯨꯅꯤ ꯂꯥꯏꯁꯦ ꯑꯄꯄꯤ ꯑꯩ ꯑꯃ ꯊꯨꯖꯦ ꯍꯥꯏꯕꯅꯤ ꯃꯥ ꯇꯒꯣ ꯇ ꯍꯗꯗꯤ ꯑꯩ ꯑꯃ ꯆꯠꯂꯅꯤ ꯅꯪ ꯑꯃ ꯆꯠꯂꯅꯤ ꯍꯌꯥꯏ ꯑꯃ ꯂꯩꯔꯅꯤ ꯂꯥꯏꯖꯧ ꯑꯩꯈꯣꯏꯅ ꯑꯃ ꯌꯥꯔꯛꯀꯗ꯭ꯔꯣ ꯈꯪꯗꯦ ꯑꯩꯅꯃ ꯇꯜꯂꯒꯅ ꯃꯥ ꯊꯝꯂꯝꯝꯃꯅꯤ ꯂꯥꯏꯔꯤꯁꯦ ꯄꯨꯕꯤꯔꯅꯤ ꯁꯩ ꯀ ꯑꯃꯂ ꯀꯦꯔꯅꯤ ꯍꯣꯏ ꯑꯩꯈꯣꯏ ꯃꯥ ꯑꯩꯈꯣꯏ ꯃꯥ ꯀꯩ ꯍꯥꯏꯅꯣ ꯈꯪꯗꯦ ꯂꯥꯏꯖꯗꯣꯏ ꯏꯕꯥꯏꯅꯅ ꯄꯨ ꯌꯥ ꯌꯥꯔꯨꯏ ꯃꯃꯥ ꯑꯃ ꯌꯥꯎꯗꯕ ꯌꯥꯔꯣꯏꯏ ꯀꯄꯛ ꯉꯅꯤ
ꯐꯤꯁꯦ ꯌꯦꯦꯠꯅꯥ ꯍꯥꯏꯟꯗ ꯀꯛꯇꯣꯏꯅꯦ
ꯎꯝ ꯑꯩꯗꯤ ꯀꯥꯡꯒꯤꯕꯨꯗꯤ ꯌꯥꯝꯅ ꯑꯇꯣꯞꯄ ꯂꯝꯗꯝ ꯁꯥꯡꯅ ꯀꯩꯁꯨ ꯄꯩꯁꯥ ꯌꯥꯝ ꯇꯤꯡꯕꯩ ꯇꯥꯏꯞ ꯆꯠꯅꯤꯡꯗꯦꯕ ꯍꯧꯖꯤꯛꯀꯤ ꯑꯦꯚꯦꯟꯆꯔꯗꯨ ꯆꯠꯅꯤꯡꯉꯦ ꯀꯥꯡꯗꯕꯨꯗꯤ ꯐꯣꯟ ꯑꯗꯨꯗꯥꯋꯥꯏꯗ ꯑꯗꯨꯝ ꯆꯠꯂ ꯑꯗꯨꯝ ꯀꯩꯁꯨ ꯀꯥꯏꯗꯦꯕ
ꯀꯥꯏꯗꯦ ꯀꯥꯏꯗꯦ
ꯑ ꯔꯥꯏꯅꯥ ꯑꯣ ꯑꯣꯏꯅꯄꯕꯨ ꯆ ꯑꯗꯨꯝ ꯐꯤꯔꯣꯟꯜꯗꯣ ꯈꯍꯥꯎꯝꯕꯅꯦꯂꯒ ꯎꯝ
ꯇꯁꯥꯠ ꯀꯨꯝꯕ ꯆꯁꯥꯠ ꯀ ꯁꯪꯒ
ꯌꯥꯅꯦ ꯑꯩꯁꯨ ꯆꯠꯅꯤꯡꯉꯦ ꯍꯥꯏꯕꯗꯨꯗꯣ ꯑꯝꯇ ꯆꯠꯀꯦ ꯈꯜꯂꯤꯀꯥꯟꯗꯅꯦ ꯌꯦꯡꯉꯨꯗꯣ ꯃꯟꯕꯅ ꯍꯥꯟꯅ ꯑꯣꯏꯦ
ꯎꯝ ꯍꯣꯏ ꯆꯠꯅ
ꯆꯂꯁꯦ ꯏꯍꯖ ꯑꯋꯥꯁꯦ
ꯎꯝ ꯏꯔꯣꯏꯖꯕꯗꯨꯗꯤ ꯇꯥꯟꯅ ꯌꯥꯝꯅ ꯑꯩꯗꯤ ꯏꯁꯤꯡꯗꯣ ꯑꯃꯅ ꯃꯨꯜꯂꯨꯎ ꯑꯃꯅ ꯃꯨꯜꯂꯨ
ꯍꯣꯏ ꯂꯣꯏꯖꯗ꯭ꯔꯁꯨ ꯒꯥꯔꯤ ꯊꯧꯔꯨꯁꯦ
ꯍꯣꯏ ꯑꯗꯨꯅꯦ ꯑꯩꯅ ꯄꯥꯝꯃꯤꯁꯦ ꯑꯩ ꯏꯁꯤꯡꯗꯗꯤ ꯀꯨꯝꯅꯤꯡꯗꯦꯕ ꯀꯨꯝꯃ ꯑꯗꯨꯅꯦ ꯍꯥꯏꯗꯤ ꯑꯩ ꯏꯁꯥꯃꯛ ꯀꯨꯝꯕꯗꯤ ꯇꯥꯂꯦ ꯈꯣꯡ ꯨꯝ ꯍꯥꯏꯐꯦꯠ ꯊꯝꯕꯕꯨꯗꯤ ꯀꯩꯁꯨ ꯀꯥꯏꯗꯦꯕ ꯏꯁꯥꯒ ꯂꯨꯞꯞꯄꯗꯨꯗꯤ ꯇꯜꯂꯦꯕ ꯃꯤ ꯑꯃ ꯇꯨꯡꯂꯨꯞꯞ ꯑꯃꯁꯨꯡꯨꯨꯡꯨꯂꯨꯞ ꯅ ꯍꯥꯏ ꯇꯥꯔꯣꯗ꯭ꯔꯦ ꯏꯁꯇꯦ ꯐꯤꯒꯥꯎꯠꯂꯛꯦꯅ
ꯍꯣꯏ ꯑꯗꯣ ꯃꯣꯏ ꯏꯁꯤꯡꯒ ꯀꯩꯅꯝ ꯁꯤꯟꯗꯖꯥꯠꯂꯣ
ꯁꯤꯟꯃꯗꯤ ꯁꯤꯜꯂꯝꯒꯅꯤꯕ ꯑꯗꯨ ꯑꯣꯏꯔꯁꯨ ꯐꯖꯅꯃꯛꯇꯤ ꯇꯧꯔꯝꯃꯣꯏꯗꯅ ꯀꯩꯁꯨ ꯃꯌꯥꯝꯒꯤꯅꯤꯅ ꯑꯗꯨ ꯍꯥꯏꯄꯗꯤ ꯒꯥꯔꯤ ꯑꯣꯏꯅ ꯊꯧꯕ ꯁꯪꯒꯣꯜꯗ ꯑꯣꯏꯅ ꯇꯣꯡꯕꯒꯨꯝꯕ ꯑꯗꯨꯃꯥꯏꯅ ꯇꯧꯅꯤꯡꯕ ꯑꯩꯗꯣ ꯃꯤꯡꯖꯦꯟꯗꯒꯨꯝꯕ ꯆꯪꯕ ꯕꯨꯠꯈꯤ ꯈꯈꯤꯖꯗ ꯃꯥꯦ
ꯕꯨꯠꯀꯤꯗꯨꯁꯨ ꯆꯪꯒꯗꯕꯅꯤ ꯀꯩꯅꯣ
ꯑꯗꯨꯅꯦ ꯆꯪꯗ꯭ꯔꯦ ꯁꯤꯗ ꯑꯗꯨ ꯂꯣꯏ ꯌꯥꯎꯔꯕꯅꯤ ꯂꯣꯏ ꯆꯪꯉꯛꯑꯗꯤ ꯑꯩꯅ ꯑꯗꯨꯅꯅꯦ ꯑꯩꯈꯣꯏ ꯃꯥꯅ ꯂꯥꯛꯑꯣ ꯍꯥꯏꯕꯤꯕꯅꯦ ꯃꯥ ꯇꯜꯂꯤ ꯇꯧ ꯂꯩ ꯍꯥꯏꯒ ꯃꯌꯥꯝ ꯂꯩꯕ ꯃꯥ ꯈꯈꯤꯠꯇꯣꯏꯔ ꯀꯩꯅꯅ ꯇꯧ ꯃꯗꯨ ꯈꯥꯣ ꯅꯅꯅ
ꯈꯥꯇꯣꯟ ꯍꯥꯏꯕ ꯅꯠꯇꯦ ꯀꯔꯤ ꯇꯥꯇꯣꯟ ꯃꯥꯅꯒ ꯇꯣꯟꯉꯒ ꯁꯨꯃꯥꯏꯅ ꯃꯣꯏ ꯍꯥꯏꯕꯗꯣ ꯑꯗꯨꯒ ꯂꯣꯏ ꯂꯩꯕꯅꯦ
ꯑꯗꯨꯒꯤ ꯏꯔꯣꯏꯖꯕꯗꯨꯗꯤ ꯁꯦꯝꯒꯠꯂꯛꯄ ꯀꯨꯏꯔꯝꯒꯦꯔꯣꯏ
ꯀꯨꯏꯔꯦ ꯍꯥꯏ ꯅꯨꯡꯥꯏ ꯊꯥꯏꯅ ꯋꯥ ꯃꯃꯥꯟ ꯃꯤ ꯃꯣ ꯅꯤꯁꯥ ꯂꯩꯔꯤꯀꯥꯟꯗ ꯃꯤ ꯃꯥ ꯐꯥꯎ ꯆꯠꯂꯨꯔꯕꯅꯤ ꯃꯃꯥꯡꯒꯤ ꯊꯣꯛꯂꯛꯄ ꯁꯨꯛꯇꯤꯗ ꯅꯠꯇꯕ ꯍꯣꯏ ꯃꯃꯥꯡ ꯆꯍꯤꯒꯤ ꯃꯃꯥꯡꯒꯤ ꯊꯣꯛꯂꯛꯄꯗ ꯀ ꯌꯥ ꯃꯣꯏ ꯆꯂ ꯃꯥꯅꯦ ꯑꯅꯨꯄꯥꯃ ꯀꯣꯔꯤ ꯀꯥꯏ ꯃꯇꯝꯒꯤꯗꯨꯗ ꯋꯥ꯭ꯔ ꯃꯃꯥꯡꯒꯤ ꯋꯥ ꯆꯍꯤ ꯇꯥꯔ ꯃꯃꯥꯡꯗ ꯑꯩꯈꯣꯏ ꯆꯠꯍꯗ꯭ꯔꯦ
ꯀꯩꯅꯣ
ꯃꯤꯗꯣ ꯀꯩꯅꯣ ꯇꯧꯔꯁꯨ ꯌꯥꯝ ꯈꯣꯛꯃꯒꯨꯝꯁꯦ ꯑꯩꯈꯣꯏ ꯃꯥ ꯇꯜꯂꯨꯁꯨꯅꯦ ꯅꯠꯇꯦ ꯑꯩ ꯍꯥꯏꯕꯗꯨꯅꯦ ꯑꯩꯈꯣꯏ ꯃꯥ ꯑꯩꯈꯣꯏ ꯃꯥ ꯇꯜꯂꯁꯨꯅꯦ ꯑꯩꯈꯣꯏ ꯃꯥ ꯊꯝꯃꯝꯕꯁꯦ ꯑꯩꯅꯦ ꯅꯪꯅꯦ ꯑꯗꯨꯒ ꯑꯩꯅꯦ ꯅꯪꯅꯦ ꯁꯍꯤ ꯇꯥꯟꯗ ꯑꯩꯈꯣꯏ ꯃꯔꯤꯗꯪ ꯆꯠꯂꯁꯦ ꯂꯥꯏꯁꯤꯗ ꯄꯨꯕꯤꯔꯒ ꯏꯗꯣ ꯌꯥꯝ ꯇꯧꯗꯕꯤꯗꯣꯈꯣꯏ ꯃꯥ ꯇꯥ ꯂꯩꯂꯦ ꯃꯥꯏ ꯂꯩꯖꯩ ꯍꯣꯏ ꯅ ꯅꯨꯡꯉꯥꯏꯒꯔꯤ ꯊꯣꯡꯉ ꯆꯠꯂꯒ ꯀꯩꯅꯣ ꯇꯧꯁꯦ ꯍꯜꯂꯛꯄꯗ ꯀꯦꯊꯦꯝ ꯑꯃꯗ ꯈꯪꯗꯦ ꯌꯦꯡꯉꯁꯤ ꯍꯜꯂꯛꯄꯗ ꯀꯦꯐꯦ ꯑꯃꯗ ꯑꯆꯥꯄꯠ ꯆꯥꯔꯁꯤꯦ
ꯑꯗꯨꯒꯤ ꯄꯩꯁꯥꯒꯗꯤ ꯂꯩꯔꯣꯏꯍꯦ ꯑꯩꯗꯤ
ꯀꯩꯅꯣ ꯍꯥꯏꯁꯨ ꯄꯨꯔ ꯀꯩꯗꯧꯕꯩ ꯂꯩꯔꯣꯏꯗꯣꯏ ꯅꯝ ꯐꯤ ꯀꯛꯑꯅꯤꯗꯥ ꯍꯥꯏꯅ
ꯐꯤ ꯀꯛꯄ ꯍꯥꯏꯁꯦ ꯅꯍꯥꯟꯅ ꯄꯩꯁꯥ ꯇꯪꯈꯥꯏ ꯑꯃꯗꯧꯁꯪꯈ꯭ꯔꯦ ꯑꯩ ꯑꯗꯨ ꯃꯔꯨꯞꯀꯤ ꯂꯤꯁꯤꯡ ꯑꯅꯤ ꯑꯃ ꯊꯝꯈ꯭ꯔꯅꯤ ꯑꯩꯈꯣꯏꯁꯤꯒꯤ ꯆꯥꯝꯃꯉꯥꯕꯤꯒ ꯅꯤꯄꯥ ꯆꯥꯃꯉꯥ ꯂꯦꯝꯃꯦ ꯑꯗꯨꯅꯅꯦ ꯆꯠꯇꯣꯏꯁꯤꯦ ꯑꯗꯨꯝ
ꯗꯤ ꯀꯁꯥꯕꯗꯂꯦ ꯍꯣꯏ ꯌꯥꯔꯦ ꯆꯠꯂꯁꯤ ꯈꯅꯥꯒꯅꯥꯔꯦ
ꯏꯇ ꯀꯅ ꯑꯔꯝꯃꯦꯃꯦ ꯍꯥꯏꯁꯨꯣ
ꯑꯩꯁ ꯂꯣꯛ ꯐꯔꯤꯁꯤꯅꯦ ꯍꯧꯖꯤꯛ ꯑꯃꯨ ꯍꯥꯏꯩꯅꯧ ꯆꯥꯥꯁꯜꯂꯨꯕꯗ ꯑꯃꯅꯤ
ꯕꯤ ꯑꯣ ꯑꯥꯏ ꯄꯤ ꯑꯦ ꯋꯥꯔꯤꯗꯤ ꯁꯥꯟꯅ ꯄꯩꯁꯥꯗꯤꯁ ꯆꯪ ꯣ
ꯁ ꯋꯥꯔꯤꯅ ꯀꯌꯥꯝ ꯁꯥꯟꯅꯔꯗꯨꯅ
ꯇꯔꯨꯛ ꯁꯨꯔꯦꯁꯤꯒ ꯑꯌꯥꯝꯕ ꯁꯣꯛꯇ ꯉꯥꯏꯁꯜꯂꯦ ꯑꯩꯅ ꯑꯦꯛꯖꯥꯝ ꯂꯣꯏꯔꯗꯤ ꯌꯥꯝꯉꯥꯏ ꯁꯟꯅꯔꯗꯕꯅꯤ ꯍꯧꯖꯤꯛ
ꯑꯥ
ꯇꯥꯂꯗꯣꯏꯅꯤ ꯄꯕꯤꯁ ꯄꯩꯁꯥ ꯄꯩꯁꯥ ꯄ ꯄꯤꯔꯛꯇꯅ ꯑꯪ ꯂ ꯍꯥꯏꯔ ꯑꯩꯈꯣꯏ ꯃꯥꯟꯅꯩꯌꯦ ꯑꯩꯈꯣꯏ ꯃꯥꯟꯅꯩ ꯑꯃ ꯄꯤꯔꯛꯇꯦ
ꯇꯥꯗꯦꯕꯏ ꯐꯖꯅ
ꯅꯪꯅ ꯊꯕꯛ ꯑꯃ ꯇꯧꯕꯩꯅꯦ ꯑꯩꯅ ꯍꯤꯞꯄꯒ ꯂꯩꯕꯩꯅꯦ ꯑꯗꯨꯕꯨꯗꯤ
ꯍ ꯍꯣꯏꯗ ꯑꯗꯣ ꯀꯔꯛꯇ꯭ꯔ ꯃꯥꯅꯤ ꯇ ꯀ ꯈꯅꯤ ꯀ ꯈꯅꯤꯣ ꯇꯔꯥꯃꯊꯣꯏ ꯆꯠꯂ ꯍ ꯂ ꯑꯣꯏꯔ ꯆ
ꯈꯪꯗꯦ ꯈꯪꯗꯦ ꯍꯧꯖꯤꯛꯁꯨ ꯑꯗꯨꯝ ꯇꯥꯗꯦꯉꯥꯏꯈꯣ ꯑꯩ ꯀꯩꯅꯣ ꯇꯧꯔꯤ
ꯍꯣꯏ ꯍꯣꯏ ꯀꯛꯈꯤꯗꯧꯔꯦ ꯌꯥꯔꯦ ꯀꯛꯈ꯭ꯔꯅꯤ ꯅꯪ ꯇꯥꯗ꯭ꯔꯤꯗꯣ ꯌꯥꯔꯦ ꯑꯗꯣ ꯇꯥꯏꯊꯣꯏ ꯆꯠꯇꯔ ꯎꯝ ꯎꯝ ꯑꯗꯨꯅ ꯐꯔꯦꯅꯦ ꯎꯝ ꯑꯦ ꯄꯔꯤꯕꯔꯁꯂꯥꯏꯕ꯭ꯔ ꯄꯥꯎꯕ꯭ꯔꯣ
ꯂꯥꯏꯔꯕ ꯑꯣꯔꯦꯜꯒꯤ ꯃꯉꯥꯜꯅ ꯅꯩꯈ꯭ꯔꯦ
ꯑꯥ
ꯎ